ꯇꯥ
ꯇꯥꯔꯦ ꯇꯥꯔꯦ ꯀꯩꯗꯧꯔꯝꯃꯤꯅꯣ
ꯑꯣ ꯑꯩ ꯀꯩꯅꯣ ꯇꯧꯔꯨꯕꯅꯦ ꯑꯥ ꯇꯟ ꯈꯔꯥ ꯂꯩꯔꯨꯕꯅꯦ ꯄꯔꯥꯊꯥ ꯉꯁꯤꯗꯣ ꯁꯟ ꯅꯣꯡꯃꯥꯏꯖꯤꯡꯁꯨ ꯑꯣꯏꯕ ꯑꯗꯨꯒꯤ ꯄꯔꯥꯊꯥ ꯆꯥꯅꯤꯡꯒꯨꯝ ꯇꯧꯋꯦꯅ ꯄꯔꯥꯊꯥꯗꯣ ꯉꯁꯥꯏ ꯍꯜꯂꯛꯄꯗ ꯃꯅꯝ ꯈꯔꯥ ꯅꯝꯃꯛꯄꯥ ꯑꯗꯨꯗꯒꯤ ꯄꯔꯊꯥ ꯂꯩꯔꯨꯕꯅꯦ ꯍꯟꯂꯥꯛꯇꯥ ꯉꯥꯏꯔꯤ ꯅꯪꯗꯤ ꯀꯩꯗꯧꯔꯤꯒꯦ ꯍꯧꯖꯤꯛꯄꯨ ꯀꯌꯥꯝ ꯀꯨꯏꯔꯒꯦ ꯍꯧꯒꯠꯄ
ꯀꯨꯔꯦꯗ ꯍꯧꯒꯠꯂꯒ ꯑꯃꯨꯛ ꯆꯤꯡ ꯀꯥꯔꯨꯔꯦ ꯑꯗꯨꯗꯨꯒ ꯂꯩꯔꯝꯕꯅꯤ ꯀꯩꯅꯣ ꯆꯥꯗ꯭ꯔꯦ ꯑꯩꯕꯨꯗꯤ ꯆꯨꯖꯥꯛ ꯐꯨꯠꯂꯤꯑꯦ ꯆꯨꯖꯥꯛ ꯐꯨꯠꯄ ꯂꯣꯏꯔꯒꯥ ꯑꯗꯨꯝ ꯆꯥꯔꯅꯤ ꯆꯥꯛꯁꯨ ꯉꯟꯇꯥ ꯆꯥꯗꯧꯕꯀꯣ ꯑꯗꯨꯗꯨꯒꯤ ꯉꯥꯏꯔꯒꯦꯅꯥ ꯉꯥꯏꯔꯕ ꯄꯥꯔꯣꯊꯥ ꯀꯩꯀꯩꯗꯣ ꯑꯌꯨꯛ ꯉꯟꯇꯥ ꯆꯥꯁꯤꯟꯕꯗꯣ ꯐꯠꯇꯕꯅꯤ
ꯍꯣꯏ ꯑꯗꯨꯝ ꯈꯪꯗꯦ ꯉꯁꯤꯗꯤ ꯅꯣꯡꯃꯥꯏꯖꯤꯡꯁꯨ ꯑꯣꯏꯕꯗ ꯁꯨꯝ ꯆꯥꯅꯤꯡꯒꯨꯝ ꯇꯧꯋꯦꯅꯀꯣ ꯑꯗꯣ ꯅꯪ ꯀꯩꯅꯣ ꯆꯥꯛ ꯆꯥꯔꯅꯤ ꯍꯥꯏꯁꯦ ꯅꯣꯏ ꯉꯁꯤ ꯊꯕꯛ ꯑꯃ ꯂꯩꯌꯦꯅ ꯍꯥꯏꯈꯤꯒꯨꯝ ꯇꯧꯗꯥꯢꯅꯦ ꯅꯪꯕꯣ ꯑꯗꯨꯗꯨꯅ ꯄꯨꯡ ꯀꯌꯥꯃꯨꯛꯇ ꯑꯣꯏꯗꯣꯏꯅꯣ ꯅꯨꯡꯊꯤꯟꯗꯔꯣ ꯅꯨꯡꯗꯥꯡꯗꯔꯣ ꯀꯩꯅꯣ
ꯑꯌꯨꯛꯇꯅꯦ ꯑꯌꯨꯛ ꯍꯥꯏꯁꯦ ꯑꯗꯨꯝ ꯆꯥꯛ ꯉꯥꯟꯅ ꯑꯗꯨꯝ ꯆꯥꯔꯅꯤꯗ ꯃꯥꯄꯟ ꯃꯈꯥꯏ ꯇꯔꯥ ꯁ꯭ꯋꯥꯏꯗ ꯊꯣꯡꯕ ꯊꯥꯛꯄ ꯍꯧꯔꯅꯤ
ꯑꯗꯨꯒꯤꯗꯣ ꯃꯣꯏꯔꯣꯝꯗꯒꯤ ꯃꯤ ꯀꯌꯥꯝ ꯂꯥꯛꯀꯗꯣꯏꯅꯣ ꯑꯗꯩ ꯅꯣꯏꯔꯣꯝꯗꯅ ꯃꯤ ꯀꯌꯥꯝ ꯆꯥꯗꯣꯏꯅꯣ ꯀꯃꯥꯏꯅ ꯇꯧꯕꯅꯣ
ꯃꯣꯏꯔꯣꯝꯗꯒꯤ ꯃꯤ ꯇꯔꯦꯠ ꯅꯤꯄꯥꯜ ꯂꯥꯛꯀꯅꯤ ꯍꯥꯏꯕꯅꯦ ꯑꯗꯩ ꯑꯩꯈꯣꯏꯔꯣꯝꯒꯤꯗꯤ ꯑꯩꯈꯣꯏ ꯏꯃꯨꯡ ꯃꯈꯩ ꯂꯩꯔꯦꯗꯅꯥ ꯑꯗꯨꯏꯗꯨꯒꯥ
ꯑꯗꯨꯗꯤ ꯊꯣꯡꯕꯗꯤ ꯑꯗꯨꯝ ꯅꯣꯏꯅ ꯊꯣꯡꯖꯗꯣꯔꯤꯕ꯭ꯔꯥ ꯅꯠꯇ꯭ꯔꯒ ꯑꯇꯣꯞꯄ ꯃꯤ ꯍꯥꯏꯕꯗꯤ ꯊꯣꯡꯕ ꯍꯩꯕ ꯃꯤꯒꯨꯝꯕ ꯅꯦꯛꯀꯗꯣꯏꯔꯥ ꯀꯃꯥꯏꯅ ꯇꯧꯕꯅꯣ
ꯎꯝ ꯍꯣꯏ ꯑꯗꯨꯝ ꯑꯩꯈꯣꯏ ꯀꯩꯅꯣ ꯇꯧꯔꯅꯤ ꯑꯩꯈꯣꯏ ꯏꯃꯨꯡꯒꯤ ꯃꯤ ꯃꯌꯥꯝ ꯇꯧꯔꯒ ꯊꯣꯡꯉꯦ ꯑꯩꯈꯣꯏ ꯅꯦꯅꯦ ꯍꯣꯏ ꯑꯗꯨꯝ ꯑꯈꯣꯏ ꯅꯦ ꯍꯣꯏ ꯂꯥꯛꯑꯅꯤ ꯑꯗꯨꯒ ꯊꯣꯡꯉꯦ
ꯑꯗꯨꯗꯤ ꯀꯩꯀꯩ ꯃꯊꯦꯜ ꯇꯧꯗꯣꯏꯅꯣ ꯍꯣꯏ ꯉꯥꯕꯨꯗꯤ ꯌꯥꯎꯔꯅꯤꯀꯣ ꯀꯃꯟ ꯑꯣꯏꯅ ꯑꯗꯣ ꯑꯉꯥꯡꯈꯩꯒꯤ ꯌꯦꯟ ꯀꯩꯀꯥ ꯅꯠꯇ꯭ꯔꯒ ꯑꯇꯣꯞꯄ ꯃꯊꯦꯜꯅ ꯀꯩꯀꯩ ꯇꯧꯒꯦ ꯈꯟꯅꯔꯤꯒꯦ ꯀꯃꯥꯏꯅ ꯇꯧꯒꯦ
ꯑꯗꯨꯝ ꯉꯥ ꯇꯥꯎꯕ ꯑꯃ ꯉꯥ ꯊꯣꯡꯕ ꯑꯃ ꯎꯠꯇꯤ ꯑꯗꯩ ꯏꯔꯣꯝꯕ ꯍꯩ ꯊꯣꯡꯕꯁꯨ ꯌꯥꯎꯗꯣꯏꯑꯣꯏꯔꯝꯅꯤ ꯉꯔꯥꯡ ꯀꯩꯅꯣꯁꯨ ꯍꯦꯛ ꯍꯦꯛ ꯍꯩꯕꯨꯡꯗꯣ ꯑꯗꯨꯁꯨ ꯂꯩꯔꯛꯈꯤꯕꯅꯤ ꯑꯗꯨꯝ ꯈꯪꯗꯦ ꯃꯊꯦꯜ ꯀꯩ ꯑꯣꯏꯗꯣꯏꯅꯣ ꯑꯗꯨꯝ ꯇꯔꯦꯠ ꯅꯤꯄꯥꯥꯟ ꯑꯗꯨꯃꯥꯏꯅ ꯇꯧꯕꯅꯦ
ꯑꯣ ꯍꯣꯏ ꯑꯗꯨꯕꯨꯗꯤ ꯐꯔꯦ ꯍꯥꯏꯕꯗꯤ ꯌꯥꯝ ꯀꯟꯅ ꯌꯥꯝꯁꯤꯜꯂꯒꯁꯨ ꯋꯥꯏꯗꯅꯀꯣ ꯏꯃꯨꯡꯗ ꯑꯗꯨꯝ ꯍꯥꯏꯕꯗꯤ ꯌꯥꯝ ꯀꯟꯅꯁꯨ ꯀꯩꯁꯨ ꯑꯗꯨꯝ ꯄꯨꯂꯞ ꯃꯊꯦꯜꯗꯣ ꯆꯥꯟꯅꯗꯧ ꯅꯠꯇꯕꯅꯤꯅꯀꯣ ꯑꯗꯨꯝ ꯑꯍꯨꯝ ꯃꯔꯤ ꯇꯧꯔꯒ ꯑꯗꯨꯝ ꯌꯥꯕꯗꯤ ꯌꯥꯔꯦꯕꯀꯣ ꯑꯗꯨ ꯍꯥꯏꯔꯒ ꯑꯩꯁꯦ ꯑꯩꯈꯣꯏꯒꯤ ꯍꯩꯅꯧ ꯑꯩꯒꯤ ꯑꯩꯅ ꯂꯩꯔꯤꯕ ꯀꯥꯁꯤꯒꯤ ꯌꯦꯠꯂꯣꯝꯗ ꯍꯥꯏ ꯇꯥꯔꯦ ꯍꯩꯅꯧ ꯈꯔ ꯄꯥꯜꯂꯤꯕꯀꯦ ꯈꯣꯏꯔꯣꯝ ꯁꯥꯏꯗꯠꯇꯥ ꯑꯗꯨꯗꯣ ꯀꯦꯟꯕ꯭ꯔꯥ ꯌꯦꯡꯕꯅꯤ ꯀꯦꯜꯂꯝꯗꯦꯕ ꯑꯩꯅ ꯍꯧꯖꯤꯛ ꯍꯥꯏꯔꯞ ꯌꯦꯡꯕꯗ ꯃꯥꯁꯦ ꯑꯥ ꯃꯨꯜꯂꯕꯥ ꯃꯥꯜꯂꯦꯕꯥꯀꯣ ꯑꯗꯨꯝ ꯄꯥꯝꯕꯤꯗꯒꯤ ꯃꯨꯟꯕꯗꯨꯣ ꯑꯣꯏꯗꯣꯏꯅꯦꯕ ꯑꯗꯨꯗ ꯃꯨꯜꯂꯒꯗꯤ ꯑꯗꯨꯝ ꯍꯣꯔꯦꯟ ꯅꯪ ꯑꯃ ꯍꯦꯛꯆꯧꯑꯅ ꯑꯩꯅ ꯍꯦꯛꯇꯣꯛꯂꯛꯇ꯭ꯔꯦ ꯍꯦꯛꯂꯛꯁꯤꯔꯥꯅ ꯈꯟꯕ ꯍꯣꯔꯦꯟ ꯑꯃ ꯑꯗꯨꯝ ꯆꯥ ꯌꯥꯏꯗꯅꯀꯣ ꯍꯦꯛꯑꯒ ꯑꯗꯨꯒꯤ ꯊꯝꯕꯅꯤ ꯍꯣꯔꯦꯟ ꯂꯥꯛꯑꯒ ꯑꯣꯏꯅ ꯍꯦꯛꯑꯣ
ꯗꯣ ꯍꯦꯛꯄ ꯍꯥꯏꯗꯣ ꯅꯪ ꯑꯁꯣꯝꯅꯥꯀꯟꯗꯔꯣ ꯃꯤꯒꯤꯔꯣꯝꯗ ꯇꯥꯕ ꯖꯒꯥꯗ ꯑꯣꯏꯔꯣꯏ ꯅꯠꯇ꯭ꯔꯥ ꯅꯣꯏꯔꯝꯗ ꯅꯣꯏꯔꯣꯝꯗ ꯑꯗꯨꯝ ꯇꯥꯔꯛꯇꯣꯏꯔ ꯀꯃꯥꯏ ꯇꯧꯗꯣꯏꯅꯣ
ꯑ ꯁꯤꯒꯤ ꯑꯅꯤꯁꯤꯗꯤ ꯑꯩꯈꯣꯏꯔꯣꯝ ꯁꯥꯏꯗ ꯑꯗꯨꯝ ꯂꯩꯕ ꯄꯣꯠꯅꯦꯕꯀꯣ ꯑꯅꯤ ꯈꯇꯅꯦ ꯑꯩꯈꯣꯏꯔꯣꯝ ꯁꯥꯏꯗ ꯂꯩꯔꯤꯁꯦ ꯑꯍꯨꯝ ꯂꯩꯔꯝꯕꯅꯦ ꯑꯃꯗꯤ ꯄꯤꯛꯇꯛ ꯇꯧꯔꯤꯀꯥꯟꯅ ꯀꯦꯟꯒ꯭ꯔꯦꯕꯀꯣ ꯅꯨꯡꯁꯤꯠ ꯀꯩꯀꯥ ꯁꯤꯠꯄꯗ ꯑꯗꯨꯒ ꯑꯅꯤ ꯈꯥꯇꯥ ꯉꯥꯏꯍꯧꯕ ꯑꯗꯣ ꯁꯤꯗꯤ ꯑꯩꯈꯣꯏꯔꯣꯝ ꯁꯥꯏꯠꯇ ꯑꯗꯨꯝ ꯑꯣꯏꯌꯦꯕꯀꯣ ꯑꯗꯨꯅ ꯑꯗꯨꯝ ꯐꯖꯅ ꯍꯧꯖꯤꯛꯐꯥꯎ ꯍꯤꯡꯉꯤꯁꯦ ꯑꯗꯨꯒꯤꯅꯦ ꯍꯦ ꯅꯠꯇ꯭ꯔꯗꯤ ꯅꯍꯥꯟꯗꯅ ꯑꯗꯨꯝ ꯍꯦꯛꯄꯔꯣ ꯑꯥ ꯇꯧꯔꯒ ꯂꯣꯏꯒ꯭ꯔꯅꯤ ꯍꯧꯖꯤꯛꯐꯥꯎ ꯂꯩꯔꯤꯁꯦ ꯑꯩꯈꯣꯏꯔꯣꯝ ꯁꯥꯏꯠꯇ ꯑꯣꯏꯕꯒꯤꯅꯤ
ꯍꯣꯏ ꯑꯗꯨ ꯍꯣꯔꯦꯟꯗꯨ ꯀꯩꯀꯩ ꯇꯧꯁꯦ ꯍꯥꯏꯅꯣ ꯀꯩꯀꯩ ꯍꯥꯞꯁꯦ ꯍꯥꯏꯅꯣ ꯍꯥꯏꯕꯗꯤ ꯌꯦꯟꯕꯨꯗꯤ ꯊꯣꯡꯗꯣ ꯂꯩꯔꯦꯅꯀꯣ ꯑꯇꯣꯞꯄ ꯅꯥꯀꯟꯗ ꯀꯩꯀꯩ ꯍꯥꯞꯁꯦ ꯍꯥꯏꯅꯣ ꯑꯩꯈꯣꯏ ꯏꯅꯥꯎꯄꯥꯁꯨ ꯍꯧꯖꯤꯁꯨ ꯆꯥꯛ ꯆꯥꯒꯦ ꯆꯠꯀꯦ ꯇꯧꯏ ꯈꯣꯏꯃꯥꯅ ꯆꯠꯂꯨꯔꯅꯨ ꯌꯨꯝꯗ ꯆꯥꯗꯧꯕ ꯑꯣꯏꯗꯤ ꯆꯥꯎ ꯅꯣꯏꯒꯤꯗꯣ ꯂꯥꯡꯕ ꯈꯣꯠꯄ ꯆꯠꯇꯣꯏ ꯑꯣꯏꯔꯝꯒꯅꯤꯅ ꯀꯟꯅ ꯉꯥꯡꯉꯤ ꯍꯧꯖꯤꯛ
ꯑꯣ ꯑꯗꯨꯅ ꯑꯩꯈꯣꯏꯗꯨꯗꯤꯅꯦ ꯑ ꯑꯗꯨꯃꯥꯏꯅ ꯆꯥꯎꯊꯣꯛꯑꯒ ꯆꯠ ꯀꯗꯕ ꯅꯠꯇꯕꯅꯤꯅ ꯀꯔꯤꯝ ꯍꯥꯏꯔꯨꯔꯅꯨ ꯅꯨꯡꯗꯥꯡ ꯋꯥꯏꯔꯝꯒꯤ ꯋꯥꯥꯛꯀꯤꯡꯀꯥ ꯆꯠꯄꯗꯣ ꯑꯗꯥꯏꯅ ꯆꯠꯄꯗꯧꯅ ꯆꯠ ꯂꯁꯦ ꯑꯗꯨꯒ ꯅꯪꯅ ꯊꯣꯡꯕ ꯆꯠꯄꯒꯤ ꯇꯥꯏꯃꯤꯡꯗꯨꯅ ꯑꯗꯨꯝ ꯀꯩꯅꯣꯝ ꯍꯥꯏꯔꯝꯃꯣ ꯍꯥꯏꯕꯗꯤ ꯑ ꯀꯩꯅꯣ ꯅꯃꯥꯟꯅꯕ ꯑꯃ ꯑ ꯗꯦꯜꯂꯤꯗ ꯂꯩ ꯕꯗꯣ ꯃꯣꯏꯔꯣꯝꯗ ꯆꯠꯂꯤꯕꯨ ꯍꯥꯏꯒꯦꯔꯥ ꯅꯠꯇ꯭ꯔꯒ ꯑꯥ ꯅꯣꯏ ꯆꯨꯝꯅꯥꯡꯒꯤ ꯅꯃꯥꯟꯅꯕꯤ ꯑꯃ ꯑ ꯀꯩꯅꯣ ꯍꯥꯡꯕꯗꯣ ꯃꯥꯒꯤꯗ ꯁꯨꯃꯥꯏꯅ ꯇꯧꯕ ꯑꯃ ꯆꯠꯂꯤꯕꯨ ꯍꯥꯏꯒꯦꯔꯥ ꯀꯩꯅꯣꯝꯃ ꯐꯠ ꯌꯦꯡꯕ ꯈꯣꯠꯄ ꯑꯗꯨꯃꯥꯏꯅ ꯀꯦ ꯍꯥꯏꯔꯣ ꯑꯗꯨꯒ ꯑ ꯆꯤꯡ ꯆꯠꯄꯗꯨꯕꯨꯗꯤ ꯑꯗꯨꯝ ꯋꯥꯀꯤꯡ ꯆꯠꯄ ꯑꯣꯏꯅ ꯈꯟꯖꯔꯅꯤ ꯍꯥꯏꯗꯤ ꯃꯔꯥꯡ ꯃꯔꯥꯡ ꯇꯧꯗꯧꯁꯨ ꯅꯠꯇ꯭ꯔꯝꯅꯤꯅꯀꯣ ꯑꯈꯣꯏꯗ ꯑꯗꯨꯝ ꯊꯣꯡꯗꯧ ꯂꯩꯔꯃꯤꯅ ꯑꯗꯨꯏꯗꯤ ꯈꯪꯍꯟꯗ꯭ꯔꯁꯨ ꯌꯥꯔꯅꯦꯕ ꯅꯅꯥꯎ ꯅꯨꯄꯥ ꯃꯈꯩꯗꯁꯨ ꯍꯥꯏꯔꯨꯔꯅꯨ ꯅꯠꯇ꯭ꯔꯗꯤ ꯅꯪꯅ ꯆꯠꯂꯒ ꯑꯃꯨꯛ ꯍꯥꯏꯗꯦ ꯃꯣꯏꯗꯗꯤ ꯆꯠꯄꯗ ꯍꯥꯏ ꯈꯣꯠꯂꯦꯅ ꯑꯃꯨꯛ ꯈꯟꯒꯤꯅꯤ ꯑꯗꯨꯅ ꯍꯥꯏꯔꯨꯔꯅꯨ ꯑꯗꯨꯝ ꯏꯆꯝ ꯆꯝꯅ ꯉꯥꯏꯍꯥꯛ ꯀꯣꯛ ꯆꯠꯂꯨꯒꯤꯒꯦ ꯍꯥꯏꯔꯒ ꯂꯥꯛꯑꯣ ꯑꯗꯨꯒ ꯑꯗꯨꯃꯥꯏꯅ ꯆꯠꯂꯁꯦ ꯑꯗꯨꯅ ꯐꯗꯧ ꯃꯥꯜꯂꯦ ꯌꯥꯝ ꯆꯥꯎꯊꯣꯛꯑꯔꯣꯏꯁꯦꯕꯀꯣ ꯑꯗꯨꯅ ꯑꯗꯨꯃꯥꯏꯅ ꯇꯧꯔꯁꯦ
ꯑꯣ ꯍꯣꯏ ꯑꯩ ꯀꯩꯅꯣ ꯇꯧꯔꯁꯦ ꯑꯃꯦꯠꯄ ꯑꯃꯗꯤ ꯌꯥꯎꯍꯜꯂꯁꯦꯕꯀꯣ ꯑꯗꯣ ꯃꯈꯣꯡꯒꯨꯝꯕꯁꯨ ꯑꯗꯨꯝ ꯉꯧꯕꯅꯤꯅ ꯑꯗꯨꯝ ꯍꯥꯞꯄ ꯌꯥꯔꯤ ꯅꯪ ꯆꯥꯅꯤꯡ ꯇꯥꯔꯗꯤ ꯑꯃꯃꯝ ꯅꯠꯇ꯭ꯔꯒ ꯑꯅꯤ ꯑꯍꯨꯝꯒꯨꯝꯕ ꯍꯥꯞꯄ ꯑꯗꯨꯝ ꯌꯥꯅꯦꯕꯀꯣ ꯑꯗꯨꯗꯨꯒ ꯑꯩꯗꯤ ꯀꯤꯍꯣꯝ ꯍꯧꯖꯤꯛ ꯀꯤꯍꯣꯝ ꯃꯇꯝ ꯑꯣꯏꯕꯩꯔꯥ ꯈꯪꯗꯦ ꯀꯤꯍꯣꯝꯁꯦ ꯌꯥꯝ ꯆꯥꯅꯤꯡꯉꯦꯕꯀꯣ ꯀꯤꯍꯣꯝꯗꯨ ꯇꯧꯔꯒ ꯑꯗꯒꯤ ꯀꯩ ꯍꯥꯏꯅꯤ ꯑ ꯍꯩꯅꯧꯒꯨꯝꯕꯁꯨ ꯈꯔ ꯍꯥꯞꯄꯀꯣ ꯑꯗꯒꯤ ꯑꯗꯨꯝ ꯍꯩ ꯃꯍꯤꯒꯨꯝꯕ ꯑꯃ ꯇꯧꯔꯒ ꯁꯦꯝꯃꯒꯀꯣ ꯑꯗꯩ ꯅꯍꯥꯃꯨꯛ ꯑꯩꯈꯣꯏ ꯁꯦꯝꯕ ꯅꯨꯡꯁꯤꯗꯥꯛꯀ ꯆꯝꯄ꯭ꯔꯥꯒ ꯑꯗꯒꯤ ꯃꯣꯏꯒꯤ ꯍꯩ ꯃꯍꯤ ꯑꯃ ꯑꯁꯪꯕ ꯃꯆꯨꯒꯤꯗꯣ ꯑꯗꯨ ꯇꯧꯔꯒ ꯁꯦꯝꯕꯗꯣ ꯑꯗꯨꯃꯥꯏꯅ ꯇꯧꯔꯁꯨ ꯆꯝꯄ꯭ꯔꯥꯁꯨ ꯂꯩꯕꯅꯤꯅ ꯁꯦꯝꯃꯕꯨꯗꯤ ꯌꯥꯕꯨꯗꯤ ꯌꯥꯅꯤ ꯑꯗꯨ ꯁꯦꯝꯁꯦ ꯍꯥꯏꯔꯥ ꯅꯠꯇ꯭ꯔꯒ ꯑꯗꯨꯝ ꯆꯝꯅ ꯊꯛꯁꯦ ꯍꯥꯏꯔꯥ ꯑꯗꯨꯗꯣ ꯍꯥꯏꯔꯛꯑꯣꯅꯦꯅꯪ
ꯑꯣ ꯑꯗꯨꯗꯣ ꯁꯨꯃꯥꯏꯟ ꯇꯧꯔꯁꯦ ꯍꯣꯔꯦꯟ ꯏꯕꯥꯅꯤ ꯂꯩꯕꯗꯣ ꯏꯕꯥꯅꯤ ꯑꯗꯨꯝ ꯆꯠꯂꯒ ꯑꯗꯨꯝ ꯂꯩꯕꯗꯒꯤ ꯗꯥꯏꯔꯦꯛ ꯑꯗꯨꯝ ꯑꯩꯈꯣꯏꯗ ꯆꯪꯉꯁꯦ ꯑꯗꯨꯅ ꯐꯗꯧ ꯃꯥꯜꯂꯦ ꯑꯗꯣ ꯍꯣꯏ ꯌꯦꯡꯉꯁꯦ ꯃꯛꯀꯟꯒ ꯀꯂꯦꯖꯥꯒ ꯑꯃ ꯃꯦꯠꯂꯁꯦ ꯑ ꯑꯅꯤꯗꯣ ꯇꯣꯉꯥꯟ ꯇꯣꯉꯥꯟꯅ ꯂꯩꯔꯁꯨꯀꯣ ꯀꯨꯟ ꯀꯨꯟꯂ ꯇꯔꯥ ꯇꯔꯥꯔ ꯑꯝ ꯄꯤꯕꯅꯦ ꯇꯧꯕꯅꯤ ꯑꯗꯨꯒ ꯃꯈꯣꯡ ꯍꯥꯏꯁꯦ ꯃꯐꯩꯒꯨꯝꯕꯗꯨ ꯑꯣꯏꯗꯣꯏꯔꯥ ꯅꯠꯇ꯭ꯔꯒ ꯃꯈꯣꯡꯈꯛꯇꯪ ꯑꯣꯏꯗꯣꯏꯔꯥ ꯑ ꯃꯐꯩ ꯅꯠꯇꯕꯤꯗ ꯍꯥꯏꯕꯗꯤ ꯍꯌꯦꯡ ꯃꯈꯣꯡ ꯈꯛꯇꯪ ꯍꯥꯏꯕꯗꯤꯀꯣ ꯂꯩꯗꯅ ꯑꯗꯨ ꯈꯛꯇꯪ ꯍꯥꯞꯁꯦꯁꯨ ꯌꯥꯏ ꯌꯥꯏꯌꯦ ꯑꯗꯨꯕꯨꯗꯤ ꯑꯗꯨꯝ ꯍꯥꯏꯕꯗꯤ ꯑ ꯁꯥꯏꯠꯇ ꯑꯗꯨꯝ ꯑ ꯀꯩꯅꯣ ꯇꯧꯔꯒ ꯆꯥꯔꯒꯁꯨ ꯉꯍꯥꯛ ꯅꯨꯡꯉꯥꯏꯕꯅꯦ ꯃꯈꯣꯡꯒꯨꯝꯕ ꯆꯤꯛꯄꯁꯦꯀꯣ ꯃꯇꯝꯒ ꯈꯤꯇꯪ ꯁꯥꯡꯗꯣꯛꯍꯟꯕꯗꯣ ꯁꯨꯝ ꯆꯤꯛꯑꯒ ꯃꯇꯨꯝ ꯉꯥꯛꯇꯪ ꯖꯣꯔ ꯖꯣꯔ ꯆꯥꯁꯤꯟꯕꯤ ꯅꯠꯇꯕꯗ ꯍꯥꯏꯇꯥꯔꯦꯀꯣ ꯑꯗꯨ ꯑꯗꯨꯃꯥꯏꯅ ꯑꯗꯨꯝ ꯑꯅꯤ ꯑꯍꯨꯝ ꯍꯥꯞꯆꯦꯁꯨ ꯌꯥꯏꯑꯦꯕꯀꯣ ꯑꯗꯨꯒ ꯌꯥꯏꯑꯦ ꯑꯗꯨꯗꯤ ꯑꯗꯨꯃꯥꯏꯅ ꯇꯧꯔꯁꯦ ꯃꯊꯦꯜꯗꯣ ꯑꯃꯦꯠꯄ ꯑꯃ ꯇꯧꯔꯁꯤ ꯃꯈꯣꯡ ꯈꯔꯒ ꯀꯩꯅꯣ ꯇꯧꯔꯒ ꯅꯝꯕ ꯊꯣꯡꯖꯔꯦꯗꯅꯀꯣ ꯑꯗꯨ ꯉꯧꯕꯣꯏ ꯀꯩꯧꯕꯣꯏ ꯑꯗꯨꯒ ꯍꯧꯖꯤꯛꯀꯤ ꯅꯪꯅ ꯍꯥꯏꯔꯤꯁ ꯁꯦꯝꯁꯤꯁꯨ ꯌꯥꯏꯑꯕꯀꯣ ꯍꯥꯏꯕꯗꯤ ꯌꯨꯝꯗ ꯁꯦꯝꯃꯗꯧꯅꯤꯅ꯫ ꯑꯗꯨꯝ ꯐ꯭ꯔꯤꯖꯇ ꯍꯥꯞꯆꯤꯟꯈꯤ ꯌꯥꯔꯦꯗꯅꯀꯣ ꯑꯗꯨꯒ ꯁꯤꯗꯒꯤꯅ ꯆꯦꯡꯕꯣꯛ ꯆꯣꯠꯄꯗꯨꯗꯤ ꯀꯩꯁꯨ ꯌꯥꯝ ꯂꯥꯞꯄ ꯅꯠꯇꯕꯅꯤꯅ ꯑꯗꯣ ꯑꯥꯗ ꯁꯦꯝꯖꯁꯨ ꯌꯥꯕꯨꯗꯤ ꯌꯥꯏ ꯑꯗꯨ ꯁꯦꯝꯗꯣꯛ ꯁꯦꯝꯖꯤꯟꯟꯖꯤꯟꯖꯤꯟ ꯇꯧꯗꯣ ꯁꯣꯏꯕꯨꯛꯇꯤ꯫ ꯁꯤꯗ ꯁꯦꯝꯃꯒ ꯆꯠꯂꯝꯗꯥꯏꯁꯤꯗ ꯁꯦꯝꯃꯤꯗꯅ ꯐ꯭ꯔꯤꯖꯇ ꯉꯥꯏꯍꯥꯛ ꯊꯝꯃꯁꯨ ꯌꯥꯏꯔꯦꯅꯀꯣ ꯑꯗꯨꯒ ꯕꯣꯇꯜ ꯑꯃꯝꯗ ꯍꯥꯜꯂꯒ ꯑꯗꯨꯝ ꯄꯨꯔꯗꯤ ꯐꯔꯦꯗꯅ ꯍꯥꯏꯗꯤ ꯃꯍꯤꯗꯣ ꯑꯃꯨꯛ ꯀꯩꯅꯣ ꯇꯧꯔꯗꯤ ꯍꯥꯏꯗꯣꯛꯀꯅꯤꯗꯅꯀꯣ ꯃꯈꯨꯝꯗꯨ ꯆꯦꯠꯇ꯭ꯔꯒꯗꯤ꯫ ꯑꯗꯣ ꯑꯗꯨꯃꯥꯏꯅ ꯇꯧꯔꯁꯦ ꯑꯗꯨꯒ ꯍꯩꯅꯧꯗꯨꯕꯨꯗꯤ ꯑꯩꯅ ꯍꯥꯏꯗꯣ ꯅꯪꯅ ꯉꯁꯥꯏ꯫ ꯍꯩꯅꯧꯒꯨꯝꯕꯁꯨ ꯑꯗꯨꯝ ꯈꯤꯇꯪ ꯆꯥꯅꯤꯡꯉꯦ ꯍꯥꯏꯕ ꯑꯩꯁꯦ ꯍꯧꯖꯤꯛ ꯍꯦꯛꯁꯤꯔ ꯍꯥꯟꯅ ꯌꯦꯡꯉꯝꯕꯅꯦꯕ ꯑꯗꯨ ꯅꯪ ꯅꯁꯥꯅ ꯍꯦꯛꯍꯜꯂꯒꯦꯅ ꯑꯗꯨꯝ ꯊꯝꯃꯕꯅꯦꯕ ꯑꯗꯨ ꯍꯩꯅꯧꯕꯗꯤ ꯂꯩꯔꯅꯤ ꯑꯗꯨꯒ ꯀꯤꯍꯣꯝꯗꯨꯗꯤ ꯑꯃ ꯍꯣꯔꯦꯟ ꯂꯩꯕ꯭ꯔꯥ ꯇꯧꯔꯁꯦ ꯑꯩꯈꯣꯏꯁꯨ ꯂꯩꯇꯦꯕꯀꯣ ꯀꯤꯍꯣꯝꯗꯨꯗꯤ꯫ ꯑꯗꯨꯒ ꯆꯝꯄ꯭ꯔꯥ ꯂꯩꯔꯦ ꯍꯣꯏ ꯑꯇꯩꯗꯤ ꯑꯗꯨꯝ ꯂꯩꯔꯦ ꯑꯗꯣ ꯅꯪꯅ ꯄꯣꯠ ꯆꯩ ꯁꯨꯝ ꯅꯪꯅ ꯍꯣꯔꯦꯟ ꯍꯥꯞꯅꯤꯡꯕ ꯀꯩꯀꯥ ꯂꯩꯔꯒꯁꯨ ꯑꯗꯨꯝ ꯍꯥꯏꯔꯛꯑꯣ ꯑꯩꯉꯣꯟꯗ ꯑꯩ ꯑꯩꯈꯣꯏꯗ ꯀꯩꯀꯩ ꯂꯩꯕꯅꯣꯗꯣ ꯌꯦꯡꯉꯛꯀꯦꯕꯀꯣ ꯂꯩꯇꯕꯗꯨꯅ ꯂꯩꯕꯨ ꯂꯩꯔꯁꯨ ꯑꯗꯒꯤ ꯅꯣꯏꯗ ꯂꯩꯔꯁꯨ ꯌꯥꯏꯗꯅꯀꯣ ꯑꯗꯨ ꯅꯪꯅ ꯍꯥꯞꯅꯤꯡꯉꯤ ꯄꯣꯠꯇꯣ ꯁꯤꯁꯤ ꯍꯥꯞꯅꯤꯡꯉꯦ ꯑꯗꯨꯗꯨ ꯂꯩꯕ꯭ꯔꯥ ꯄꯥꯟꯕ꯭ꯔꯥ ꯍꯧꯕ꯭ꯔꯥꯗꯣ ꯍꯥꯏꯔꯞ ꯑꯗꯨꯝ ꯏꯔꯒ ꯊꯥꯒꯦꯁꯨ ꯊꯥꯔꯛꯑꯣ ꯁꯣꯏꯅꯗꯅꯕꯀꯣ
ꯍꯣꯏ ꯊꯣꯏꯗꯣꯛꯄꯁꯨ ꯂꯩꯇꯦꯗ ꯑꯩꯅ ꯍꯥꯞꯇꯣꯏꯁꯦ ꯁꯣꯏꯗꯕ ꯍꯥꯏꯗꯣ ꯍꯨꯏꯨꯝꯒꯤ ꯃꯔꯥꯡꯛꯥꯏꯕꯣ ꯑꯗꯨꯣ ꯈꯤꯇꯪꯗꯤ ꯍꯥꯞꯇꯕ ꯌꯥꯔꯣꯏꯕꯣ ꯀꯣ ꯑꯗꯨꯒ ꯑꯩꯈꯣꯏꯒꯤ꯫
ꯃꯝꯔꯣꯛ ꯃꯆꯨ ꯗꯨꯀꯥꯟꯗ ꯌꯣꯟꯕ ꯂꯨꯄꯥ ꯃꯉꯥ ꯃꯉꯥ ꯄꯤꯕ ꯃꯤꯛꯁ ꯄꯥꯎꯗꯔꯗꯣ ꯑꯗꯨꯃ ꯍꯥꯞꯄꯁꯦ ꯑꯇꯣꯞꯄꯗꯤ ꯃꯤꯁ ꯄꯥꯎꯗꯦꯔꯕꯨꯗꯤ ꯑꯅꯤ ꯂꯧꯕꯤꯔꯝꯃꯣ ꯑꯗꯒꯤ ꯑꯇꯣꯞ ꯄꯗꯤ ꯑꯩ ꯃꯆꯟꯈꯛꯗꯤ ꯀꯩꯝ ꯆꯪꯉꯔꯣꯏꯗ ꯑꯗꯨꯣ ꯅꯣꯏ ꯊꯥꯎ ꯅꯅꯨꯡ ꯂꯩꯕ꯭ꯔꯣ ꯀꯃꯥꯏꯅ ꯇꯧꯒꯦ ꯑꯗꯨꯝ ꯊꯥꯎ ꯂꯩꯇꯕꯗ ꯍꯣꯔꯦꯟꯛ ꯍꯣꯏꯦ ꯍꯕꯦ ꯇꯧꯔꯒ ꯂꯩꯅꯕ ꯈꯣꯠꯄ ꯁꯦꯠꯄꯗꯣ ꯅꯨꯡꯉꯥꯏꯇꯦꯕꯀꯣ ꯂꯩꯇ ꯇꯥꯔꯒꯗꯤ ꯑꯩꯈꯣꯏꯗ ꯑꯗꯨꯝ ꯈꯔ ꯄꯨꯔꯁꯨ ꯄꯨꯔꯛꯀꯦ ꯑꯗꯨꯝ ꯅꯪ ꯂꯩꯔꯁꯨ ꯂꯩꯇ꯭ꯔꯁꯨ ꯑꯗꯨꯝ ꯍꯥꯏꯔꯛꯎꯅꯦ ꯑꯗꯨꯗꯣ
ꯍꯣꯏ ꯑꯇꯩꯕꯨꯗꯤ ꯂꯣꯏꯅ ꯂꯩꯅꯤꯗ ꯍꯧꯖꯤꯛꯀꯤ ꯍꯣꯏ ꯃꯆꯨꯗꯨꯕꯨꯗꯤ ꯂꯩꯔꯨꯕ ꯌꯥꯔꯅꯤ ꯑꯗꯨꯝ ꯗꯨꯀꯥꯟꯗꯒꯤꯀꯣ꯫ ꯑꯗꯨꯒ ꯑꯇꯩ ꯑꯗꯨꯝ ꯊꯣꯡꯕꯗ ꯆꯪꯒꯗꯕ ꯑꯇꯩꯗꯤ ꯑꯗꯨꯝ ꯂꯩꯅꯤꯩ ꯍꯥꯏꯗꯤ ꯊꯥꯎ ꯇꯤꯜꯍꯧ ꯆꯅꯝ ꯑꯂꯨ ꯂꯣꯏꯅ ꯂꯩꯅꯦꯕꯀꯣ ꯑꯗꯨꯗ ꯑꯩꯅ ꯍꯥꯏꯁꯤꯅ ꯑꯗꯨꯗꯨꯕꯨꯗꯤ ꯑꯗꯨꯗꯤ ꯅꯪ ꯃꯆꯜ ꯌꯥꯝ ꯍꯥꯞꯇꯦꯕꯀꯣ ꯁꯥ ꯊꯣꯡꯕꯗꯕꯨꯗꯤ ꯑꯗꯨ ꯅꯠꯇꯕ ꯑꯃ ꯅꯪꯅ ꯍꯥꯏꯗꯤ ꯑꯃꯦꯠꯄꯗ ꯁꯤꯁꯤ ꯃꯅꯥꯁꯤ ꯍꯥꯞꯅꯤꯡꯉꯤ ꯑꯗꯒꯤ ꯁꯤꯁꯤ ꯁꯣꯏꯁꯤ ꯈꯣꯠꯁꯦꯅ ꯍꯥꯏ ꯍꯥꯏꯈꯤꯕꯗꯣ ꯑꯗꯨꯗꯨꯅꯦꯕ ꯑꯩꯅ ꯍꯪꯉꯤꯁꯤꯅ ꯍꯥꯏꯕꯗꯤ ꯀꯩ ꯀꯩ ꯃꯅꯥꯅꯣ ꯅꯪꯅ ꯁꯨꯝ ꯂꯩꯔꯒꯗꯤ ꯍꯥꯞꯅꯤꯡꯉꯤꯗꯣ ꯈꯣꯠꯂꯤꯗꯣꯗꯣ ꯑꯗꯨ ꯂꯩꯔꯤꯕ ꯂꯩꯇꯕ ꯑꯗꯨ ꯂꯩꯔꯒꯁꯨ ꯑꯩꯅ ꯈꯤꯇꯪ ꯍꯦꯛꯆꯟ ꯈꯣꯠꯆꯤꯟꯗꯅ ꯇꯧꯔꯒ ꯌꯦꯡꯍꯧꯕ ꯌꯥꯗꯅ ꯑꯩꯈꯣꯏ ꯃ ꯍꯦꯛ ꯂꯩ꯫ ꯭ꯔꯦꯁꯨ ꯑꯩꯈꯣꯏ ꯊꯥꯅꯕꯗꯗꯤ ꯑꯩꯈꯣꯏ ꯀꯀꯥ ꯍꯣꯏ ꯀꯀꯥꯗꯨꯁꯨ ꯑꯗꯨꯝ ꯌꯦꯡꯉꯨ ꯌꯥꯏꯗꯅ ꯑꯗꯨ ꯃꯅꯥꯁꯤꯡꯗꯨꯅꯦꯕ ꯑꯩꯅ ꯍꯥꯏꯔꯛꯑꯣ ꯍꯥꯏꯁꯤꯅ
ꯑꯣ ꯃꯅꯥꯗꯕꯨꯗꯤ ꯅꯪꯅ ꯊꯤꯔꯨꯗ꯭ꯔꯒ ꯇꯥꯔꯁꯨ ꯑꯩꯈꯣꯏꯁ ꯑꯗꯨꯝ ꯍꯦꯜꯂꯛꯄ ꯌꯥꯅ ꯑꯩꯈꯣꯏꯁꯨ ꯑꯗꯨꯝ ꯇꯨꯃꯤꯡ ꯀꯣ ꯍꯧꯔꯛꯦ꯫ ꯑꯗꯩ ꯇꯤꯜꯍꯧ ꯃꯅꯥ ꯆꯥꯕꯤ ꯍꯧꯔꯦ ꯑꯗꯒꯤ ꯃꯌꯥꯡꯇꯣꯟ ꯍꯧꯔꯦ꯫ ꯑꯗꯒꯤ ꯑꯗꯨꯝ ꯍꯣꯏ ꯅꯥꯀꯨꯞꯄꯤꯒꯨꯝꯕꯁꯨꯀꯣ ꯈꯤꯇꯪ ꯑꯗꯨꯝ ꯌꯥꯝꯗꯕꯤꯗ ꯌꯥꯝꯅ ꯌꯥꯝ ꯌꯥꯝꯃꯗꯤ꯫ ꯍꯧꯇꯕꯅꯦꯕꯀꯣ꯫ ꯈꯤꯇꯪ ꯍꯥꯞꯄꯗꯤ ꯑꯗꯨꯝ ꯑꯗꯨꯝ ꯅꯨꯡꯁꯤꯔꯒ ꯍꯥꯞꯄꯗꯣ ꯑꯗꯩ ꯐꯗꯤꯒꯣꯝ ꯈꯔ ꯁꯥ ꯃꯔꯣꯏ꯫ ꯑꯗꯨꯝ ꯂꯩꯇ꯭ꯔꯒ ꯑꯗꯨꯝ ꯂꯩꯔꯁꯦ ꯐꯗꯤꯒꯣꯝ ꯁꯥꯃꯔꯒꯗꯨꯗꯤ ꯑꯩꯈꯣꯏ ꯍꯧꯕꯗꯤ ꯍꯧꯋꯦ ꯇꯥꯔꯒꯁꯨ ꯍꯦꯛꯄꯗꯣ ꯑꯩꯈꯣꯏ ꯃꯅꯤꯡ ꯃꯅꯤꯡꯒꯤ ꯃꯆ ꯑꯩꯣꯏꯗ ꯍꯦꯛꯀꯗꯕ ꯑꯣꯏꯕꯅꯤꯅ ꯅꯨꯡꯉꯥꯏꯇ꯭ꯔꯦ꯫ ꯑꯗꯨ ꯅꯣꯏꯒꯤ ꯏꯁꯥꯃꯛꯣꯏꯕꯨꯗꯤ ꯍꯧꯕꯅꯤ ꯑꯗꯨꯝ ꯌꯥꯔꯅꯤ꯫ ꯐꯗꯤꯒꯣꯝꯗꯨ ꯂꯩꯕ꯭ꯔ ꯂꯩꯇ꯭ꯔꯕ ꯌꯦꯡꯉꯤꯁꯦ ꯑꯗꯣ ꯅꯪꯅ ꯍꯥꯞꯅꯤꯡꯕ ꯑꯇꯣꯞꯄ ꯑꯗꯨꯝ ꯂꯩꯔꯦꯅꯀꯣ ꯇꯤꯜꯍꯧ ꯆꯅꯝꯁꯤꯡ ꯑꯂꯨ ꯈꯥꯃꯦꯟꯁꯤꯕꯨ ꯅꯪ ꯌꯥꯝ ꯍꯥꯞꯅꯤꯡꯉꯦ ꯌꯥꯝꯅ ꯁꯦꯝꯕꯤꯔꯝꯃꯣ ꯑꯗꯨꯃꯥꯏꯅ ꯇꯧꯔꯣ ꯑꯗꯨꯒ ꯁꯥꯒꯤ ꯑꯗꯨꯝ ꯌꯥꯔꯅꯤ ꯍꯥꯏꯕꯗꯤ ꯃꯤꯁ ꯄꯥꯎꯗꯔ ꯑꯅꯤꯗꯨꯝꯃꯒ ꯑꯗꯩ ꯌꯨꯝꯒꯤ ꯃꯣꯔꯣꯛ ꯖꯤꯔꯥ ꯑꯁꯨꯕ ꯍꯥꯏꯗꯤ ꯃꯆꯜ ꯑꯁꯨꯕꯗꯣ ꯈꯤꯇꯪ ꯈꯤꯇꯪ ꯍꯥꯞꯄ ꯑꯗꯨꯝ ꯌꯥꯔꯦꯕꯀꯣ ꯑꯇꯣꯞꯄꯗꯤ ꯑꯗꯨꯝ ꯌꯥꯔꯅꯤ ꯑꯗꯨꯗꯨꯒ ꯑꯩꯅ ꯍꯥꯏꯅꯤꯡꯉꯤꯁꯦ ꯅꯣꯏ ꯅꯨꯡꯁꯤꯗꯥꯛ ꯅꯦ ꯆꯝꯄ꯭ꯔꯥꯅꯦ ꯑꯗꯒꯤ ꯍꯩ ꯃꯍꯩ ꯑꯁꯪꯕꯗꯣ ꯇꯧꯔꯒ ꯁꯦꯝꯕꯗꯣ ꯁꯦꯝꯁꯦ ꯍꯥꯏꯔ ꯁꯦꯝꯒꯨꯝꯁꯦ ꯍꯥꯏꯔꯥ ꯀꯃꯥꯏꯅ ꯇꯧꯕꯅꯣ
ꯑꯣ ꯑꯗꯨꯒꯤꯗꯣ ꯁꯦꯝꯃꯁꯦ ꯑꯗꯨꯝ ꯁꯦꯝꯃꯒ ꯑꯩꯅ ꯍꯥꯏꯔꯤꯁꯤꯅ ꯁꯦꯝꯃꯦꯗꯅꯀꯣ ꯁꯦꯝꯃꯒ ꯑꯗꯨꯝ ꯕꯣꯇꯜ ꯑꯃꯗ ꯍꯟꯖꯤꯜꯂꯒ ꯑꯣꯏꯅ ꯄꯨꯔꯁꯦꯕ ꯄꯨꯕꯒꯤ ꯃꯑꯣꯡꯗꯣ ꯍꯥꯏꯕꯗꯤ ꯖꯛꯀꯨꯝꯕꯗ ꯀꯝꯄꯥꯛꯀꯨꯝꯕꯗ ꯄꯨꯕꯗꯣ ꯅꯨꯡꯉꯥꯏꯔꯣꯏꯗꯅꯀꯣ ꯆꯠꯊꯣꯛ ꯆꯠꯁꯤꯟ ꯇꯧꯗꯧꯅꯤꯅ ꯑꯗꯨꯅ ꯁꯦꯝꯃꯒ ꯕꯣꯇꯜ ꯑꯃꯗ ꯑꯗꯨꯝ ꯍꯥꯜꯂꯒ ꯄꯨꯔꯁꯦꯕ ꯑꯁꯤꯗꯒꯤ ꯑꯗꯨꯝ ꯁꯦꯝꯃꯒ ꯐ꯭ꯔꯤꯖꯇ ꯉꯥꯏꯍꯥꯛ ꯊꯝꯂꯝꯃꯒ ꯏꯪꯉꯒꯀꯣ ꯑꯗꯨꯃꯥꯏꯅ ꯇꯧꯔꯁꯦ ꯑꯗꯨꯗꯤ ꯆꯝꯄ꯭ꯔꯥꯗꯤ ꯂꯩꯔꯦꯕꯀꯣ ꯑꯗꯣ ꯅꯨꯡꯁꯤ ꯍꯤꯗꯥꯛꯁꯦ ꯑꯩ ꯌꯦꯡꯈꯤꯒꯦꯕꯀꯣ ꯑꯩꯈꯣꯏꯒꯤ ꯂꯩꯕ ꯂꯩꯇꯕꯗ ꯂꯩꯇ꯭ꯔꯒꯅ ꯂꯩꯇꯦ ꯑꯗꯨꯝ ꯍꯥꯏꯔꯛꯑꯒꯦ ꯅꯪꯅ ꯄꯨꯔꯛꯑꯁꯨ ꯌꯥꯔꯦꯗꯅꯀꯣ ꯑꯗꯨꯒ ꯅꯪꯒꯤ ꯇꯤꯜꯍꯧ ꯃꯅꯥ ꯍꯥꯏꯗꯣ ꯑꯗꯨꯒꯤꯗꯨꯃꯗꯤ ꯑꯩꯈꯣꯏ ꯂꯩꯔꯝꯗꯧ ꯃꯥꯟꯗꯦ ꯄꯥꯛꯅꯁꯨ ꯑꯩ ꯇꯥꯗꯦꯕꯀꯣ ꯇꯤꯜꯍꯧ ꯃꯅꯥꯗꯣ ꯑꯗꯨꯒꯨꯝꯕꯗꯨꯕꯨꯗꯤ ꯑꯗꯨꯝ ꯑꯩ ꯍꯥꯏꯔꯛꯑꯒꯦ ꯑꯗꯨꯕꯨꯗꯤ ꯁꯤꯁꯤ ꯂꯩ ꯂꯩꯇꯦ ꯑꯗꯨ ꯀꯣ ꯑꯗꯨꯒ ꯅꯪꯅ ꯂꯩꯔꯒꯗꯤ ꯅꯣꯏ ꯃꯆꯧꯕꯤ ꯍꯩ ꯅꯠꯇꯕ ꯅꯣꯏꯗꯒꯤ ꯄꯨꯣꯔꯛꯄ ꯌꯥꯒꯗꯕ ꯑꯣꯏꯔꯒꯗꯤ ꯑꯗꯨꯝ ꯈꯔ ꯄꯣꯔꯛꯑꯁꯨ ꯌꯥꯏꯗꯅ ꯑꯅꯤꯗꯨꯗꯒꯤ ꯑꯋꯥꯠꯄ ꯑꯗꯨꯅ ꯑꯗꯨꯝ ꯂꯩꯔꯒ
ꯑꯣ ꯍꯣꯏ ꯑꯗꯨꯝ ꯄꯨꯔꯛꯑꯒꯦ ꯀꯩꯅꯣ ꯇꯧꯕꯗꯣ ꯅꯣꯏꯒꯤ ꯀꯩ ꯍꯥꯏꯒꯦꯔꯥ ꯑꯥ
ꯑꯥ
ꯃꯔꯣꯏ ꯃꯄꯥꯡꯗꯤ ꯑꯗꯨꯝ ꯑꯩꯅ ꯄꯨꯔꯛꯑꯒꯦ ꯑꯗꯣ ꯍꯋꯥꯏ ꯑꯁꯥꯕꯤꯗꯣ ꯍꯥꯏꯐꯦꯠ ꯌꯦꯡꯉꯨꯅꯦ ꯄꯥꯟꯕ ꯇꯥꯔꯒꯗꯤ ꯑꯩꯈꯣꯏ ꯁꯤꯗꯩ ꯍꯦꯜꯂꯛꯀꯦꯕꯀꯣ ꯄꯥꯜꯂꯗꯤ ꯍꯦꯍꯜ ꯂꯧꯕꯗꯤ ꯀꯩꯁꯨ ꯀꯥꯟꯗꯅꯀꯣ ꯑꯗꯨꯒ ꯍꯥꯏꯐꯦꯠ ꯌꯦꯡꯕꯤꯔꯝꯃꯣꯅꯦ ꯍꯋꯥꯏ ꯑꯁꯥꯡꯕꯤꯗꯤ ꯑꯗꯨꯝ ꯍꯥꯏꯕꯗꯤ ꯑꯃꯦꯠꯄ ꯃꯦꯠꯄ ꯇꯧꯕ ꯆꯥꯗꯣꯛ ꯆꯥꯊꯣꯛꯄꯅꯦ ꯑꯗꯩ ꯍꯥꯎꯁꯨ ꯍꯥꯎꯕꯅꯦꯕ
ꯍꯣꯏ ꯍꯥꯏꯕꯗꯤ ꯌꯥꯝꯁꯨ ꯍꯥꯞꯄꯣꯏꯗꯕꯅꯀꯣ ꯌꯥꯝ ꯀꯟꯅ ꯌꯥꯝꯅ ꯃꯦꯛꯀꯗꯕꯁꯨ ꯅꯠꯇꯕꯅꯤꯅ ꯑꯗꯨꯝ ꯌꯦꯡꯉꯒꯦ ꯑꯗꯨꯒ ꯅꯪ ꯃꯤꯃꯤꯒꯨꯝꯕ ꯍꯥꯞꯅꯤꯡꯉꯒꯁꯨ ꯑꯗꯨꯝ ꯑꯩ ꯀꯩꯅꯣ ꯇꯧꯔꯝꯒꯦ ꯑꯗꯨꯕꯨꯗꯤ ꯍꯥꯏꯕꯗꯤ ꯃꯍꯥꯎ ꯑꯃ ꯑꯗꯨꯝ ꯊꯣꯛꯄꯅꯦꯕꯀꯣ ꯃꯤꯃꯤ ꯑꯗꯨꯨꯝꯕꯗꯨꯁꯨ ꯑꯗꯨ ꯉꯁꯥꯏꯒꯤ ꯃꯈꯣꯡꯗꯣ ꯃꯈꯣꯡꯂ ꯃꯥ ꯐꯥꯏꯒꯜꯂ ꯑꯗꯨ ꯍꯥꯏꯔꯞ ꯍꯥꯏꯕꯤꯔꯝꯃꯨꯅꯦ ꯅꯪꯅ ꯍꯥꯞꯅꯤꯡꯉꯤꯁꯦ ꯑꯩꯕꯨꯗꯤ ꯃꯈꯣꯡ ꯍꯥꯞꯄꯁꯨ ꯌꯥꯏꯕ
ꯍꯥꯞꯄꯁꯦ ꯃꯇꯪꯉꯩꯗꯤ ꯍꯥꯞꯄꯔꯣꯏꯕ ꯑꯩ ꯐꯪꯒꯟ ꯍꯥꯞꯄꯗꯤ ꯀꯩꯁꯨ ꯌꯥꯝ ꯆꯥꯅꯤꯡꯕ ꯑꯣꯏꯗꯦꯕ ꯍꯥꯏꯕꯗꯤ ꯃꯅꯨꯡ ꯃꯨꯟꯗꯦ ꯑꯗꯒꯤ ꯃꯨꯜꯂꯒꯅ ꯑꯃꯨꯛ ꯂꯣꯏ ꯆꯠꯈꯥꯏꯔꯒ ꯀꯩꯁꯨ ꯌꯥꯝꯅ ꯇꯣꯉꯥꯟꯅ ꯑꯗꯨ ꯈꯛꯇꯪ ꯀꯥꯝꯕ ꯈꯣꯠꯄ ꯏꯁꯇꯤꯝꯒ ꯇꯧꯕꯒꯨꯝꯕ ꯆꯥꯅꯤꯡꯕꯩ ꯋꯥꯅꯦꯕꯀꯣ ꯑꯗꯨꯗꯨꯒ ꯍꯥꯏꯗꯤ ꯍꯦꯛꯇ ꯑꯗꯨ ꯏꯟꯖꯥꯡ ꯊꯣꯡꯕꯒ ꯈꯣꯠꯄꯗ ꯑꯗꯨ ꯆꯥꯅꯤꯡꯉꯦ ꯈꯣꯠꯂꯦ ꯍꯥꯏꯕꯗꯣ ꯂꯩꯇꯦꯕ ꯂꯣꯏꯅ ꯇꯣꯏꯒꯤꯕꯅꯦꯕ ꯑꯗꯩ ꯃꯨꯟꯗ꯭ꯔꯒꯅ ꯃꯅꯨꯡ ꯃꯨꯟꯗꯕꯒꯨꯝꯕ ꯇꯣꯏꯗ꯭ꯔꯥꯒꯅ ꯑꯗꯨꯃꯥꯏꯅ ꯇꯧꯕꯅꯦꯕꯀꯣ ꯍꯣꯏ ꯌꯥꯔꯅꯦ ꯑꯗꯨ ꯑꯩ ꯑꯃꯦꯠꯄꯒꯤ ꯃꯔꯣꯏ ꯃꯄꯥꯡ ꯃꯌꯥꯝꯗꯣ ꯂꯣꯏ ꯄꯨꯔꯛꯑꯒꯦ ꯑꯗꯨ ꯅꯪ ꯍꯋꯥꯏ ꯑꯁꯥꯡꯕꯤꯗꯨꯒ ꯑꯗꯨꯒ ꯃꯔꯣꯏ ꯄꯥꯅꯁꯨ ꯈꯔ ꯂꯩꯕꯗꯣ ꯑꯗꯨꯝ ꯍꯥꯄꯝꯃꯣ ꯑꯗꯨꯨꯃꯥꯏꯅ ꯇꯧꯔꯁꯤꯀꯣ ꯑꯗꯨꯗꯤ
ꯍꯣ ꯍꯣꯏ ꯐꯔꯦ ꯐꯔꯦ ꯑꯗꯨꯗꯤ ꯊꯝꯃꯒꯦꯀꯣ
ꯎꯝ ꯎꯝ